ꯎꯝ ꯇꯥꯔꯕꯣ ꯍꯜꯂꯣ ꯑꯥ
ꯑꯣ ꯑꯣ ꯇꯥꯔꯦ ꯇꯥꯔꯦ ꯍꯥꯟꯅ ꯇꯥꯗꯕ ꯍꯧꯖꯤꯛ ꯇꯥꯔꯦ ꯌꯥꯔꯦ
ꯂꯣꯏꯔꯦꯍ‌ꯦ
ꯀꯔꯤꯒꯤ ꯇꯧꯕ꯭ꯔꯣ ꯀꯔꯤ ꯂꯣꯏꯔꯦ ꯍꯥꯏꯗꯤ ꯀꯔꯤꯅꯣ ꯀꯔꯤꯁꯨ ꯇꯧꯕꯤꯗꯕꯗꯨꯕꯨ
ꯑꯩ ꯍꯥꯏꯕꯗꯤꯗ
ꯑꯣ
ꯑꯁ ꯍꯧꯖꯤꯛꯇꯤ ꯃꯝꯁꯤꯜꯂꯛꯏꯍꯦ
ꯑꯩꯅ ꯊꯥꯈ꯭ꯔꯕꯅꯦ ꯅꯣꯏ ꯅꯪ ꯌꯥꯝ ꯁꯥꯏ ꯍꯥꯏꯕꯗꯨꯗ ꯅꯨꯡꯁꯤꯗꯅ
ꯈꯪꯗ‌ꯦ ꯅꯪ ꯈꯨꯊꯥꯖꯨ ꯅꯀꯟ ꯑꯃꯔꯣꯟꯗꯤꯡ ꯃꯝꯃꯦ ꯅꯀꯥꯟ ꯑꯃꯗꯤ ꯉꯥꯜꯂꯦ
ꯄꯨꯨꯛ ꯅꯥꯏꯗ
ꯏꯁ ꯀꯔꯤ ꯆꯥꯔꯨꯕꯒꯤ
ꯌꯥꯝ ꯀꯟꯅ ꯅꯣꯛꯄꯁꯨꯞ ꯌꯥꯗꯕ ꯃꯥꯜꯂꯦ ꯑꯩꯁꯦ ꯄꯨꯛ ꯅꯥꯏꯌꯦ
ꯆꯥꯃꯟ ꯆꯥꯃꯟꯕꯒꯤ ꯑꯣꯏꯔꯝꯃꯅꯤ ꯍꯟꯗꯛ ꯃꯔꯛ ꯅꯣꯏꯈ꯭ꯔꯕ ꯃꯥꯜꯂꯦ ꯅꯪꯁꯨ ꯉꯍꯥꯟ ꯎꯕꯗ ꯅꯣꯏꯔꯦ ꯅꯪꯁꯨ
ꯍꯣꯏ ꯈꯔꯛ ꯅꯣꯏꯔꯦ ꯀꯗꯥꯏꯗꯒꯤ ꯑꯦꯛꯖꯥꯝꯁꯨ ꯄꯣꯁꯄꯣꯟ ꯇꯧꯈ꯭ꯔꯦ ꯑꯗꯨꯒꯤ ꯆꯥꯔꯒ ꯇꯨꯝꯃꯒ ꯂꯩꯔꯦ ꯑꯁꯤꯗꯕꯨ ꯅꯣꯏꯗ꯭ꯔꯗꯤ ꯑꯩ ꯀꯔꯝ ꯀꯥꯟꯗ ꯅꯣꯏꯗꯣꯏꯅꯣ
ꯎꯝ ꯅꯣꯏꯔꯁꯨ ꯐꯖꯗꯕꯅꯦ ꯅꯨꯄꯥꯈꯣꯏꯗꯤ ꯅꯣꯏꯔꯁꯨ ꯈꯔ ꯐꯖꯩ ꯅꯨꯄꯤꯁꯤꯡꯗꯤ ꯅꯣꯏꯔ ꯐꯖꯗꯦ
ꯆꯠꯂꯣꯍꯦ ꯅꯨꯄꯤꯁꯤꯡꯗꯤ ꯂꯩꯁꯥꯔꯤꯉꯩꯒꯤ ꯈꯔ ꯀꯪꯕꯅ ꯐꯖꯩꯌꯦ ꯑꯗꯨꯕꯨ ꯃꯧ ꯑꯣꯏꯔꯀꯥꯟꯗꯗꯤ ꯀꯪꯕꯗꯣ ꯐꯖꯗꯞꯅꯦ
ꯅꯪꯁꯨꯅꯤꯀꯣ ꯑꯩꯉꯣꯟꯗ ꯈꯛꯇ ꯍꯥꯏꯒꯅꯨ ꯅꯪꯁꯨ ꯌꯥꯝ ꯅꯣꯏꯔꯦꯀꯣ ꯄꯨꯛꯀꯁꯦ ꯌꯥꯝ ꯆꯥꯎꯔꯗꯅ
ꯅꯨꯄꯥꯗꯤ ꯈꯔ ꯅꯣꯏꯕꯅ ꯐꯩꯗꯅ
ꯑꯗꯨꯏꯁꯨ ꯄꯨꯛ ꯊꯣꯛꯄꯗꯣ ꯐꯖꯕ꯭ꯔꯣ ꯅꯨꯄꯥ
ꯑꯁ ꯑꯩ ꯄꯨꯛ ꯊꯣꯛꯇꯦꯗ
ꯊꯣꯛꯑꯦ ꯅꯪ ꯅꯪꯒꯤ ꯅꯄꯥꯒ ꯆꯞ ꯃꯥꯟꯅꯈ꯭ꯔꯦ ꯅꯪꯁꯨ ꯄꯨꯛꯀꯗꯤ ꯏꯆꯥꯎ ꯆꯥꯎꯔꯗꯅ ꯃꯥꯏꯒꯁꯦ ꯏꯄꯣꯝ ꯄꯣꯝꯃꯗꯅ
ꯅꯨꯄꯥꯗꯤꯀꯣ ꯈꯔ ꯅꯣꯏꯔꯗꯤ ꯈꯔ ꯀꯩ ꯍꯥꯏꯒꯦ ꯌꯦꯡꯕꯗꯀꯣ ꯈꯔ ꯋꯥꯡꯅ ꯎꯕꯅꯦ
ꯑꯁ ꯅꯨꯄꯤꯁꯨꯅꯤ ꯀꯔꯤꯔꯣ ꯑꯩꯗꯣ ꯅꯦꯝꯃ ꯀꯥꯟꯁꯤꯗ ꯑꯃꯨꯛ ꯄꯤꯛꯑ ꯗꯤ ꯑꯩꯕꯨ ꯎꯈꯤꯒꯗ꯭ꯔꯣ
ꯅꯦꯡ ꯃꯤ ꯅꯦꯝꯒ ꯅꯣꯏꯕꯗ ꯌꯥꯗꯕꯅꯦ ꯗ꯭ꯔꯝ ꯃꯥꯟꯕꯅꯦ
ꯌꯥ
ꯌꯥꯔꯦꯗ ꯑꯩꯁꯨ
ꯑ
ꯑꯩꯅꯔ ꯑꯗꯨꯕꯨ ꯊꯃꯣꯏ ꯌꯥꯝ ꯀꯥꯏꯔꯤ ꯀꯥꯟꯁꯤꯗ ꯍꯟꯗꯛ ꯆꯥꯛ ꯈꯔ ꯍꯟꯊꯅ ꯆꯥꯔꯕꯅꯦ ꯑꯩ
ꯑꯁ ꯑꯩ ꯑꯩꯗꯤ ꯆꯥꯛ ꯍꯟꯊꯕꯁꯨ ꯉꯝꯗꯦꯗ
ꯑꯩꯁꯨꯅꯦ ꯍꯥꯟꯅꯗꯤ ꯉꯝꯔꯝꯗꯕꯅꯦ ꯍꯧꯖꯤꯛ ꯈꯔ ꯈꯔ ꯉꯝꯃꯛꯑꯦ ꯌꯥꯝ ꯌꯥꯝ ꯆꯥ ꯍꯥꯟꯅꯗꯤ ꯑ ꯅꯨꯡꯗꯥꯡꯗ ꯆꯥꯗꯕꯤ ꯇꯨꯝꯃꯒ ꯇꯧꯕꯅꯦꯕ ꯑꯗꯣ ꯉꯝꯃꯛꯇ꯭ꯔꯕ ꯑꯗꯨꯒꯤ ꯈꯤꯇꯪ ꯈꯤꯇꯪ ꯆꯥꯔꯒ ꯇꯨꯝꯃꯦ
ꯎꯝ ꯑꯁ ꯈꫭꯏꯗꯤ ꯑꯩ ꯈꯪꯗꯦ ꯑꯩ ꯍꯟꯗꯛꯁꯦ ꯈ꯭ꯔꯗꯤ ꯅꯣꯏꯔꯦ ꯍꯥꯏꯗꯤ ꯏꯁꯥꯗ ꯁꯨ ꯈꯪꯕ ꯅꯣꯏꯕ ꯀꯥꯡꯒꯨꯁꯦ ꯊꯕꯛ ꯈꯤꯇꯪ ꯁꯨꯔꯁꯨ ꯋꯥꯕ ꯍꯦꯜ
ꯍꯣꯏꯅꯦ
ꯇꯨꯝꯕꯁꯨ ꯅꯨꯡꯉꯥꯏꯌꯦ
ꯅꯪꯗꯤ ꯈꯨꯟꯗ ꯂꯩꯕꯅꯤꯅ ꯊꯕꯛ ꯈꯔ ꯈꯔ ꯑꯗꯨꯝ ꯁꯨꯕꯅꯤꯅ ꯈꯔ ꯐꯩꯀꯣ
ꯎꯝ
ꯑꯩꯗꯤ ꯁꯣꯝꯗ ꯃꯤ ꯍꯥꯏꯕꯤꯅꯤꯡꯉꯥꯏꯁꯨ ꯂꯩꯇꯕ ꯆꯥꯅꯤꯡꯕ ꯃꯇꯝꯗ ꯆꯥꯒꯅꯤ ꯇꯨꯝꯅꯤꯡꯕ ꯃꯇꯝꯗ ꯇꯨꯝꯒꯅꯤ ꯍꯧꯒꯠꯅꯤꯡꯕ ꯃꯇꯝꯗ ꯍꯧꯒꯠꯀꯅꯤ ꯂꫭꯏꯔꯦ ꯑꯩꯅ ꯅꯨꯡꯉꯥꯏꯔꯤꯕ ꯄꯨꯟꯁꯤꯁꯦ
ꯅꯤꯡꯊꯧꯅꯤꯅꯦ
ꯍꯣꯏꯅꯦ ꯃꯍꯥꯔꯥꯅꯤ ꯁꯥꯔꯒ ꯂꯩꯔꯕꯅꯦ ꯁꯤꯗ ꯏꯊꯟꯇ ꯁꯨꯔꯒ ꯑꯩꯅ ꯑꯄꯥꯝ ꯑꯄꯥꯝꯕ ꯃꯇꯝꯗꯅꯦ ꯇꯧꯈꯥꯏꯔꯤꯁꯦ
ꯑꯁ ꯌꯥꯟ ꯇꯥꯗ꯭ꯔꯦꯗ ꯄꯨꯟꯁꯤꯁꯦ ꯀꯃꯥꯏ ꯇꯧꯒꯅꯤ ꯄꯨꯟꯁꯤꯁꯦ ꯀꯝꯃꯥꯏ ꯇꯧꯒꯅꯤ ꯀꯝꯃꯥꯏꯅ ꯍꯤꯡꯒꯅꯤ ꯍꯥꯏꯕꯁꯦ ꯍꯥꯟꯅ ꯌꯦꯡꯅꯤꯡꯉꯤꯅꯤ
ꯑꯁ ꯑꯗꯨꯒꯨꯝꯕ ꯍꯥꯠ ꯈꯟꯈꯤꯅꯨꯗ ꯌꯥꯝ ꯑꯉꯥꯡ ꯑꯣꯏꯔꯤ ꯑꯗꯨꯒꯨꯝꯕ ꯈꯜꯂꯗꯤꯀꯣ ꯀꯣ ꯌꯥꯝ ꯄꯥꯝꯃꯦ ꯈꯟꯗꯕꯤꯗ ꯂꯩꯊꯣꯛꯑꯣ ꯑꯌꯥꯝꯕꯗ ꯑꯗꯣ ꯈꯟꯅꯤꯡꯉꯥꯏ ꯑꯉꯥꯡ ꯑꯣꯏꯔꯤ ꯀꯩꯅꯣ
ꯉꯝꯗꯕꯩ ꯅꯤꯅꯦ
ꯑꯗꯨꯒꯨꯝꯕ ꯑꯩꯗꯤ ꯈꯟꯗꯦ ꯑꯗꯨꯒꯨꯝꯕ ꯈꯜꯂꯗꯤ ꯑꯁ ꯇꯨꯝꯐꯝ ꯆꯥꯐꯝꯒ ꯑꯝꯇ ꯈꯪꯗ꯭ꯔꯦ
ꯑꯁ
ꯑꯗꯨ ꯁꯔꯨꯛ ꯅꯨꯡꯉꯥꯏꯅ ꯂꯩꯊꯣꯛꯄꯅ ꯐꯩꯌꯦꯅ
ꯑꯁ ꯅꯨꯡꯉꯥꯏꯅ ꯂꯩꯕꯗꯣ ꯑꯗꯨꯁꯨ ꯈꯔ ꯈꯟꯕꯗꯤ ꯈꯜꯂꯦꯕ ꯏꯇꯣꯝꯇ ꯂꯩꯕ ꯀꯥꯟꯗ ꯑꯩ ꯇꯨꯝꯕ ꯀꯥꯟꯗꯀꯣ
ꯑꯁ ꯅꯪꯁꯦ ꯄꯨ꯭ꯔꯥ ꯍꯅꯨꯔꯦꯍꯦ ꯌꯥꯝ ꯒ꯭ꯌꯥꯟ ꯇꯥꯏꯀꯣ ꯃꯤꯗꯤ
ꯑꯁꯦꯡꯕꯅꯦ ꯑꯁ ꯌꯥꯗ꯭ꯔꯦꯕ ꯍꯟꯗꯛꯁꯦ
ꯑꯥꯁ ꯂꯣꯏ
ꯊꯕꯛ ꯁꯨꯗ꯭ꯔꯗꯤ ꯀꯃꯥꯏꯅ ꯇꯧꯅꯤ ꯍꯥꯏꯕꯁꯦ ꯈꯜꯂꯦꯕ
ꯑꯗꯣ ꯊꯕꯛ ꯑꯁ ꯑꯗꯨꯒꯨꯝꯕ ꯈꯜꯂꯒ ꯀꯔꯤ ꯀꯥꯟꯅꯕ꯭ꯔꯣ ꯕꯖꯥꯔꯗ ꯂꯥꯛꯑꯣꯁꯦ ꯁꯦꯀꯦꯟ ꯍꯦꯟ ꯈꯟꯕ ꯆꯠꯁꯦ
ꯄꯩꯁꯥ ꯂꯩꯇꯦ ꯂꯩꯕꯤꯒꯦ ꯍꯥꯏꯔꯗꯤ ꯂꯥꯛꯀꯦ
ꯂꯩꯕꯤꯒꯦ ꯑꯩ ꯄꯩꯁꯥ ꯂꯩꯇꯦ ꯑꯗꯨꯑꯣꯏꯁꯨ ꯏꯃꯥꯟꯅꯕꯤꯗꯨꯒꯤ ꯋꯥꯏ ꯔꯒꯥ ꯄꯨꯔꯛꯀꯦ ꯏꯃꯥꯟꯅꯕꯤꯗꯒꯤ ꯄꯨꯔꯒ ꯄꯨꯔꯛꯀꯦ ꯁꯟꯗꯦ ꯃ꯭ꯔꯀꯦꯗ ꯈꯟꯕꯖꯁꯦ
ꯑꯁ ꯅꯍꯥꯟ ꯁꯟꯗꯦꯗ ꯑꯩ ꯏꯆꯥꯅꯨꯄꯤꯒ ꯑꯩ ꯈꯪꯅꯕꯒ ꯑꯩꯈꯣꯏ ꯑꯍꯨꯝ ꯆꯠꯂꯤꯅꯤ
ꯑꯣ ꯅꯨꯡꯉꯥꯏꯕ꯭ꯔꯣ ꯐꯖ ꯐꯖꯕ ꯊꯣꯛꯂꯛꯄ꯭ꯔꯣ
ꯑꯁ ꯄꯩꯁꯥ ꯂꯩꯇꯕꯅꯤꯅ ꯑꯩꯁꯦ ꯐꯤꯔꯣꯟꯜ ꯁꯨ ꯂꯩꯗꯨꯗ ꯑꯩꯈꯣꯏ ꯁꯥꯏ ꯑꯩꯈꯣꯏ ꯑꯩ ꯀꯣꯏ ꯑꯩꯅ ꯈꯪꯅꯕꯅꯤꯅ ꯃꯥꯅ ꯇꯤꯁꯥ ꯑꯅꯤ ꯂꯩꯕꯤꯌꯦ
ꯁꯦꯏꯁ ꯌꯥꯗꯤ ꯀꯦ
ꯅꯪ ꯃꯤ ꯃꯥ ꯊꯥꯡꯖꯥꯗ ꯊꯣꯔꯛꯑꯦꯕ ꯑꯗꯨꯒꯤꯅꯤꯗ
ꯃꯤꯒꯤꯗꯤ ꯗ꯭ꯔꯦꯁ ꯂꯩꯕꯤꯅꯕ ꯃꯤꯒ ꯂꯩꯀꯣ
ꯑꯁ ꯄꯥꯂꯗꯤꯅꯦ ꯐꯨꯔꯤꯠ ꯁꯦꯠꯅꯤꯡꯉꯥꯏ ꯂꯩꯇ꯭ꯔꯔꯤꯅꯦ ꯑꯗꯨꯒꯤ ꯄꯩꯁꯥꯁꯨ ꯂꯩꯇꯦ
ꯉꯔꯥꯡꯗꯣ ꯅꯆꯟꯅꯨꯄꯤꯒꯤ ꯕꯥꯔꯗꯦ ꯑꯣꯏꯕ ꯃꯥꯜꯂꯦꯀꯣ
ꯃꯣꯏ ꯕꯥꯔꯗꯦꯅꯤꯅ ꯑꯦꯁ ꯈꯨꯨꯜꯒꯤ ꯈꯔ ꯃꯃꯥꯟꯅꯕꯁꯤꯡ
ꯐꯣꯠꯇꯣ ꯑꯣꯏꯑꯦꯕ ꯑꯁ ꯌꯥꯝ ꯅꯩꯀꯣ ꯅꯆꯟ ꯅꯨꯨꯄꯤꯁꯨ ꯁꯛꯁꯨ ꯌꯥꯝ ꯐꯖꯩꯀꯣ
ꯑꯁ ꯈꯪꯗꯅꯦ ꯅꯨꯄꯤ ꯃꯊꯟꯗꯅꯤꯅ ꯃꯥ ꯑꯄꯥꯝꯕ ꯇꯧꯁꯨꯅꯨ ꯊꯥꯗꯣꯛꯈ꯭ꯔꯕꯅꯤ ꯃꯄꯥꯟ ꯂꯝꯗ ꯆꯠꯀꯦ ꯍꯥꯏꯔꯛꯌ‌ꯦ ꯑꯩꯅ ꯑꯥ ꯑꯩꯅ ꯆꯠꯍꯟꯗꯕꯩꯅꯤꯅꯦ
ꯑꯗꯣ ꯁꯟꯗꯦꯗꯣ ꯁꯟꯗꯦ ꯃꯥꯔꯀꯦꯠ ꯆꯠꯁꯤꯗꯅ
ꯄꯩꯁꯥꯅꯦ ꯄꯩꯁꯥꯅꯦ꯫
ꯄꯩꯁꯥꯒꯤꯗꯤ ꯋꯥꯔꯅꯨꯁꯦ ꯈꯣꯏ ꯁꯥꯟꯅꯕ ꯀꯥꯟꯗ ꯁꯥꯟ ꯑ ꯀꯩ ꯅꯣꯅ ꯎꯝ ꯄꯩꯁꯥ ꯁꯥꯕꯗꯣ ꯑꯗꯨ ꯄꯨꯔꯒ ꯆꯠꯂꯒ ꯂꯣꯏꯔꯦ꯫
ꯑꯣꯏꯒꯗ꯭ꯔꯥ ꯑꯣꯏꯔꯣꯏꯗ꯭ꯔꯥ ꯒ꯭ꯌꯥꯟ ꯇꯥꯗ꯭ꯔꯤꯗ꯫
ꯇꯨꯄꯤ ꯂꯩꯕꯤꯒꯦ ꯂꯧ ꯆꯠꯄꯒꯤ꯫
ꯎꯝ ꯍꯥꯟꯅ ꯄꯨꯔꯨꯁꯤꯔ ꯈꯜꯂꯤꯅꯦ꯫
ꯀꯌꯥ ꯄꯨꯒꯦ ꯍꯥꯏꯕꯅꯣ?
ꯑꯁ ꯈꯣꯏ ꯅꯨꯄꯥꯁꯤꯡꯗꯤ, ꯆꯠꯄꯨ ꯆꯠꯂꯗꯤ ꯂꯤꯁꯤꯡꯗꯒꯤ ꯂꯤꯁꯤꯡ
ꯍ‌ꯣꯏꯅꯦ꯫ ꯂꯤꯁꯤꯡ ꯇꯔꯥꯒꯨꯝꯕꯗꯤ ꯄꯨꯊꯣꯛꯄ ꯌꯥꯏꯅꯦ ꯑꯩꯁꯨ ꯑꯁ ꯀꯔꯤꯁꯨ ꯈꯟꯒꯅꯨ꯫
ꯂꯤꯁꯤꯡ ꯇꯔꯥꯕꯨ꯫
ꯅꯣꯏꯗꯤ ꯅꯣꯏꯗꯤ ꯈꯔ ꯅꯨꯡꯉꯥꯏꯔꯝꯅꯤꯅ꯫ ꯎꯝ ꯅꯣꯏꯗꯤ ꯀꯩꯁꯨ ꯈꯜꯂꯣꯏꯗ꯫
ꯑꯁ ꯈꯟꯗꯦꯗ ꯑꯩꯈꯣꯏꯗꯤ ꯑꯦꯀꯥꯎꯟꯗ ꯄꯩꯁꯥ ꯑꯝꯐꯥꯎ ꯂꯩ ꯇꯦ ꯑꯗꯨ ꯑꯣꯏꯔꯁꯨ ꯋꯥꯈꯜ ꯌꯥꯝ ꯆꯥꯎꯊꯣꯛꯄꯒꯤꯀꯣ꯫
ꯅꯣꯏꯗꯤ ꯈꯔ ꯂꯩ ꯅꯨꯡꯉꯥꯏꯗꯅ ꯏꯃꯨꯡ ꯏꯃꯨꯡ ꯍꯥꯏꯔꯗꯤ꯫
ꯑꯁ ꯅꯨꯡꯉꯥꯏꯇꯦ ꯂꯣꯏꯔꯦ ꯂꯣꯏꯔꯦ ꯂꯣꯏꯔꯦ ꯑꯩ꯫ ꯑꯩ ꯌꯥꯝ ꯀꯞꯅꯤꯡꯖꯥꯅꯤ ꯍꯟꯗꯛꯀꯥꯟꯁꯤ ꯑꯩꯁꯦ ꯑꯁ꯫ ꯀꯔꯤ ꯊꯕꯛ ꯁꯨꯁꯤꯔ ꯈꯜꯂꯒ ꯂꯩꯕꯅꯦ ꯑꯩꯁꯨ ꯄꯥꯔꯠ ꯇꯥꯏꯝ ꯖꯣꯕ, ꯇꯧꯕ ꯌꯥꯝ ꯄꯥꯝꯃꯦꯕ ꯄꯩꯁꯥ ꯂꯩꯃꯟꯗꯕꯒꯤ꯫
ꯃꯌꯥꯝꯕ ꯍꯥꯏꯔꯣ ꯅꯣꯏ ꯏꯄꯥ ꯍꯥꯏꯔꯣ ꯄꯩꯁꯥꯗꯨꯝ ꯀꯩꯅꯣ ꯇꯧꯔꯒ,
ꯃꯁꯥ ꯃꯁꯥꯒꯤ ꯐꯥꯎ ꯀꯣꯟꯅꯗꯦ ꯀꯣꯟꯅꯗꯦ ꯀꯣꯟꯅꯗꯦ꯫ ꯑꯁ ꯇꯜꯂꯦ ꯑꯩꯗꯤ ꯅꯪ ꯁꯨꯃꯥꯏꯅ ꯇꯧꯒꯅꯨꯀꯣ꯫
ꯑꯩꯈꯣꯏꯅꯗꯤ ꯑꯁ ꯃꯣꯏ ꯈꯔ ꯅꯨꯡꯉꯥꯏ ꯄꯩꯁꯥ ꯊꯣꯛꯑꯗꯤ ꯈꯔ ꯅꯨꯡꯉꯥꯏꯔꯅꯤꯀ ꯈꯜꯂꯦꯕꯀꯣ ꯑꯗꯨꯒ, ꯄꯨꯔꯥ ꯑꯣꯟꯅꯔ ꯂꯩꯔꯤꯍꯦ꯫
ꯍꯝ
ꯅꯪꯗꯤ ꯁꯨꯃꯥꯏꯅ ꯇꯧꯒꯗꯕꯁꯨ ꯃꯥꯟꯗꯦꯗ ꯃꯤ ꯌꯥꯝ
ꯑꯁ ꯈꯪꯗ꯭ꯔ‌ꯦꯗ ꯃꯊꯥ ꯌꯥꯝ ꯁꯥꯏꯗ꯫ ꯑꯗꯨꯝ ꯅꯣꯡ ꯈꯔ ꯆꯨꯕ ꯍꯧꯔꯦ꯫
ꯑꯣ
ꯑꯦ ꯍꯥꯏꯔꯒ ꯅꯌꯥꯝꯕꯗꯣ ꯃꯥ ꯈꯪꯅꯔꯤꯗꯣ,
ꯎꯝ
ꯑꯥ ꯑꯩꯒꯤ ꯑꯩ ꯑꯩꯅ ꯈꯪꯅꯔꯤꯕꯒ ꯃꯃꯥꯟꯅꯕꯤꯅꯤꯅꯦ꯫
ꯃꯃꯥꯟꯅꯕꯤꯔꯣ ꯈꯪꯅꯕꯒ ꯁꯨ ꯅꯠꯇꯕ ꯇꯤꯅꯔ ꯂꯩꯕ ꯃꯃꯥꯟꯅꯕꯤ ꯑꯣꯏꯔꯦ꯫ ꯂꯣꯏꯔꯦꯗꯅ꯫ ꯐꯔꯦ ꯀꯩꯅꯣ ꯀꯃꯥꯏ
ꯑꯩꯅ ꯈꯛ ꯍꯧꯖꯤꯛ ꯑꯩ ꯈꯪꯅꯕꯗꯨ ꯃꯥꯁꯨ ꯈꯪꯗꯦꯕ ꯑꯗꯨ ꯅꯨꯄꯤꯗꯨꯅ ꯐꯣꯟ ꯇꯧꯔꯛꯄ ꯃꯥꯜꯂꯦ꯫
ꯀꯅꯥꯗꯥ
ꯑꯩꯈꯣꯏ ꯑꯩ ꯑꯩ ꯈꯪꯅꯕ ꯌꯄꯤꯗ ꯐꯣꯟ ꯇꯧꯔꯒ ꯑꯗꯨꯃꯥꯏꯅ ꯑꯗꯨ ꯇꯧꯋꯦ ꯈꯪꯉꯤ ꯑꯩꯈꯣꯏ ꯁꯥꯏꯅꯁꯨ ꯑꯩꯉꯣꯟꯗ ꯍꯥꯏꯔꯛꯄꯒꯤ ꯑꯗꯨ ꯅꯨꯄꯤꯗ ꯅꯣꯏ ꯈꯨꯟ ꯅꯨꯄꯥ ꯑꯃ ꯀꯣꯏꯅꯥꯏꯌꯦ ꯈꯪꯉꯦ ꯍꯥꯏꯔ ꯀꯥꯟꯗ ꯃꯃꯤꯡ ꯈꯔ ꯈ ꯀꯩꯅꯣ ꯍꯥꯏꯔꯀꯥꯟꯗ ꯃꯃꯤꯡ ꯍꯥꯏꯔꯀꯥꯟꯗ ꯈꯪꯉꯤꯉꯅꯤ ꯑꯩꯅ ꯑꯩꯅ ꯍꯥꯏꯕꯗꯤ ꯅꯪ ꯑꯗꯨ ꯅꯨꯄꯤꯗ ꯈꯪꯕ꯭ꯔꯥ ꯍꯥꯏꯕꯗ ꯑꯩꯁ ꯈꯪꯅꯗ꯭ꯔꯗꯤ ꯀꯩꯅꯣ ꯀ꯭ꯂꯣꯁ ꯐ꯭ꯔꯦꯟ ꯕꯦꯁ ꯐ꯭ꯔꯦꯟꯅꯤꯍꯥꯏ
ꯃꯥ ꯈꯛꯇ ꯅꯠꯇꯦ ꯑꯩꯈꯣꯏ ꯈꯨꯟꯗ ꯑ ꯅꯨꯄꯤ ꯑꯃꯁꯨ ꯂꯩꯑꯦ ꯃꯣꯏꯗꯤ ꯇꯤꯟꯅꯗꯕ ꯃꯥꯜꯂꯦꯕꯀꯣ ꯑꯗꯨꯏꯁꯨ ꯈꯪꯅ ꯈꯪꯗꯤ ꯈꯪꯅꯕ ꯃꯥꯂꯦ ꯁ꯭ꯀꯨꯜ ꯀꯥꯔ ꯀꯥꯃꯤꯟꯅꯕꯒꯤ ꯎ ꯈꯪꯉꯦ ꯍꯥꯏ ꯈꯛꯑꯦ ꯑꯗꯨꯝ
ꯎꯝ
ꯐꯔꯦꯅꯦ ꯃꯣꯏꯅꯤ ꯂꯥꯛꯑꯗꯤ ꯃꯣꯏꯅꯤ ꯑꯗꯨꯝ ꯄꯨꯟꯖꯔꯅꯤ
ꯅ ꯌꯥꯝꯕ ꯍꯥꯏꯔꯤꯅꯦ ꯅꯪ ꯍꯥꯟꯅ ꯀꯤꯔꯣ ꯍꯥꯏꯅ ꯑꯩꯉꯣꯟꯗ ꯑꯩ ꯊꯤ ꯑꯩ ꯊꯤꯔ ꯅꯪ ꯊꯤꯔꯗꯤ ꯑꯩꯁꯨ ꯏꯜꯂꯅꯤ ꯍꯥꯏ
ꯑ
ꯊꯤꯗꯤ ꯊꯤꯅꯤꯈ꯭ꯔꯕ ꯃꯥꯜꯂꯦꯅ ꯑꯌꯥꯝꯕꯁꯦ ꯑꯩꯉꯣꯟꯗ ꯍꯥꯏꯔꯕꯗꯣ
ꯑꯁ ꯇꯥꯅꯤꯡꯗꯦꯍꯦ ꯈꯔ ꯈꯥꯝꯃꯨꯍꯦ ꯅꯣꯏꯁꯨ ꯍꯧꯖꯤꯛ ꯑꯗꯨ ꯌꯥ ꯈꯤꯔꯣꯏꯍꯦ
ꯏꯃꯨꯡꯅ ꯈꯔ ꯌꯥꯗꯕꯒꯤ ꯈꯔ ꯈꯥꯏꯉꯒꯤꯅꯦ ꯃꯥꯁꯨ ꯃꯄꯥꯟ ꯂꯝꯗ ꯆꯠꯈ꯭ꯔ ꯗꯨꯗꯤ
ꯍꯣꯏ ꯆꯠꯈ꯭ꯔꯕꯅꯦ
ꯑꯩ ꯍꯪꯅꯤꯡꯀꯥꯟꯗ
ꯍꯣꯏ
ꯎꯝ ꯅꯪ ꯈꯪꯗꯤ ꯈꯪꯂꯝꯅꯤꯗ ꯑꯩꯆꯣꯏ ꯑꯩ ꯎꯝ ꯊꯥ ꯀꯩꯅꯣꯒꯤ ꯇ꯭ꯔꯦꯟꯅꯤꯡꯒꯤꯅꯤ ꯍꯥꯏ
ꯍꯣꯏꯗ ꯊꯥ ꯇꯔꯨꯛ ꯈꯛꯇ ꯍꯥꯏꯌꯦ ꯍꯣꯏ
ꯅꯌꯥꯝꯕꯅ ꯍꯥꯏꯔꯛꯄꯅꯦꯗ ꯑꯩꯉꯣꯟꯗꯁꯨ
ꯏꯌꯥꯝꯕꯅ ꯅꯪꯉꯣꯟꯗ ꯂꯣꯏ ꯄꯥꯎ ꯇꯝꯔꯒ ꯂꯩꯕ ꯑꯣꯏꯔꯦ
ꯎꯝ
ꯏꯁ ꯃꯃꯥꯟꯅꯕ ꯕꯤ ꯃꯃꯥꯟꯅꯕꯤ ꯀꯣꯏꯅꯕ ꯅꯨꯄꯥꯅꯤ ꯀꯥꯏꯅ ꯍꯥꯏꯗꯣꯛꯏꯕ ꯃꯥꯜꯂꯤꯅꯦ
ꯑꯗꯨꯅꯦ ꯑꯩ ꯃꯥ ꯏꯁꯇꯦꯇꯁ ꯊꯝꯕꯗ ꯑꯩꯅ ꯍꯪꯕꯒꯤꯅꯤꯅ
ꯑꯣ
ꯉꯍꯥꯟ ꯑꯩ ꯀꯩꯅꯣꯗ ꯎꯝ ꯑꯩ ꯑꯩꯈꯣꯏ ꯁꯥꯏꯗ ꯂꯥꯛꯄꯗ ꯑꯩ ꯑꯦꯌꯥꯔꯄꯣꯔꯠꯇ ꯂꯧꯕ ꯆꯠꯂꯦꯕ ꯂꯧꯕ ꯆꯠꯄꯇ ꯑꯩꯅ ꯇꯦꯠ ꯏꯁꯇꯦꯇꯁꯇ ꯑꯩꯁꯨ ꯊꯥꯒꯠꯂꯦꯕ ꯑꯗꯨꯀꯥꯟꯗ ꯃꯥ ꯅꯌꯥꯝꯕꯅ ꯑꯃꯨꯛ ꯍꯥꯏꯔꯛꯑꯦ ꯅꯪꯁꯨ ꯑꯃꯨꯛ ꯆꯠ ꯆꯪ ꯆꯠꯇꯣꯏꯔꯝ ꯍꯥꯏ ꯔꯦ ꯑꯩ ꯆꯠꯇꯦ ꯃꯤ ꯂꯧꯕ ꯂꯥꯛꯄꯅꯦ ꯍꯥꯏꯔꯒ
ꯁꯤꯁ
ꯌꯨꯝ ꯌꯨꯝꯗ ꯗꯥꯏꯔꯦꯛ ꯄꯨꯁꯤꯜꯂꯣ ꯍꯥꯏꯅꯦ ꯅꯌꯥꯝꯕꯟꯅ
ꯑꯥ ꯍꯥ ꯍꯥ ꯍꯥ
ꯑꯁ ꯈꯨꯗꯛꯇꯗꯤ ꯍꯧꯖꯤꯛꯇꯤ ꯉꯝꯗꯤ ꯉꯝꯃꯦ ꯑꯗꯨꯕꯨ ꯅꯨꯄꯤꯅ ꯌꯥꯗ꯭ꯔꯗꯤ ꯀꯩꯅꯣ
ꯍꯣꯏꯅꯦ ꯍꯣꯏꯅꯦ ꯑꯩꯅ ꯅꯨꯄꯥꯅꯤ ꯀꯥꯏꯅ ꯉꯝꯃꯦ ꯀꯥꯏꯅ ꯇꯧꯕ ꯌꯥꯄꯣꯠ ꯅꯠꯇꯦ ꯅꯠ
ꯑꯗꯨꯅꯦ ꯃꯥꯁꯨ ꯈꯟꯒꯗꯕꯅꯤ ꯃꯇꯝ ꯄꯤꯒꯗꯕꯅꯤ ꯀꯩ
ꯍꯣꯏ ꯍꯣꯏ ꯌꯥꯝ
ꯀꯨꯏꯗꯤ ꯀꯨꯏꯁꯤꯜꯂꯛꯇ꯭ꯔꯤꯗ ꯆꯍꯤ ꯑꯅꯤ ꯈꯛꯇꯪ ꯉꯥꯏꯔꯛꯏꯗ ꯀꯗꯥꯏꯗ ꯊꯨꯅꯣ ꯀꯩꯅꯣ ꯇꯧꯔꯒꯦꯕ
ꯍꯣꯢꯅꯦ ꯍꯣꯏꯅꯦ ꯃꯥꯗꯤ ꯈꯨꯟꯗ ꯑꯃꯨꯛ ꯆꯠꯈ꯭ꯔꯕꯣ
ꯃꯥ ꯍꯧꯖꯤꯛ ꯈꯨꯟꯗ ꯂꯩ ꯑꯃꯨꯛ ꯑꯃꯨꯛ ꯆꯪꯗꯣꯏꯅꯤꯗ ꯇꯥꯡ ꯇꯔꯥꯍꯨꯝꯗꯣꯏꯔꯣ ꯑꯃ ꯆꯪꯒꯅꯤ ꯍꯥꯏꯕ ꯃꯥꯜꯂꯦ
ꯑꯣ ꯑꯣ ꯑꯣ ꯅꯨꯡꯁꯤꯀꯣ
ꯈꯪꯗ꯭ꯔꯦ
ꯇꯧꯔꯛꯑꯅꯤꯅꯦ ꯆꯪꯈ꯭ꯔꯗꯤ ꯍꯥ ꯂꯥꯢꯕꯛ